ꯇꯕ꯭ꯔꯣ
ꯇꯥꯏꯌꯤ
ꯀꯩꯗꯧꯔꯤꯒꯦ
ꯇꯨꯝꯃꯤꯌꯦ
ꯅꯨꯡꯉꯥꯏꯔꯤꯕ꯭ꯔꯣ
ꯅꯨꯡꯉꯥꯏꯔꯤꯌꯦ ꯌꯥꯝ ꯅꯨꯡꯉꯥꯏꯔꯦ ꯉꯁꯤꯗꯤ ꯑꯁ ꯑꯗꯨꯝ ꯁꯨꯝ ꯂꯩꯔꯤꯗ ꯌꯨꯝꯗ ꯑꯗꯨꯝ ꯂꯩꯔꯦ ꯎꯄꯥꯏ ꯂꯩꯇꯦꯅ
ꯎꯝ
ꯊꯔꯣꯏ ꯈꯨꯨꯟꯕ ꯆꯠꯄ꯭ꯔꯣ
ꯑꯥꯎ ꯆꯠꯂꯦ ꯑꯁ ꯊꯔꯣꯏ ꯌꯥꯝ ꯄꯨꯔꯛꯑꯦ
ꯑꯩ ꯈꯪꯉꯦꯕ ꯊꯔꯣꯏ ꯈꯨꯟꯕ ꯆꯠꯂꯝ ꯗꯧ ꯃꯥꯜꯂꯦꯕ ꯅꯪ ꯅꯁꯛꯇꯣ ꯌꯥꯝꯅ ꯑꯦ ꯑꯦ ꯉꯥꯡꯉꯦꯕ
ꯑꯩ ꯏꯁꯛꯇꯣ ꯌꯥꯗ꯭ꯔꯦ ꯍꯧꯖꯤꯛꯀꯥꯟꯖꯦ
ꯎꯝ ꯀꯔꯤꯒꯤ ꯌꯥꯗꯕꯅꯣ
ꯌꯥꯝ ꯃꯨꯁꯨꯛ ꯃꯨꯒ꯭ꯔꯦ
ꯎꯝ
ꯉꯧ ꯊꯣꯛꯑꯣ ꯌꯥꯗ꯭ꯔꯦ
ꯀꯩꯝ ꯇꯩꯗꯕꯅꯤꯅ ꯀꯃꯥꯏ ꯉꯧ
ꯎꯝ ꯑꯁ ꯇꯩꯉꯥꯏꯁꯨ ꯀꯔꯤ ꯇꯩꯗꯣꯏꯅꯣ ꯈꯪꯗ꯭ꯔꯦꯗ ꯑꯩꯗꯤ
ꯁꯟꯁꯀ꯭ꯔꯤꯟ ꯇꯩꯁꯜꯂꯣ
ꯁꯟꯁꯀ꯭ꯔꯤꯟꯗꯤ ꯍꯩꯅꯗꯦꯕ ꯑꯩ ꯑꯁ ꯁꯟꯁꯀ꯭ꯔꯤꯟ ꯅꯠꯇꯕ ꯑꯇꯣꯞꯄ ꯑꯇꯣꯞꯄ ꯇꯩꯅꯤꯡꯉꯥꯏ ꯂꯩꯔꯗꯤꯀꯣ
ꯁꯟꯁꯀ꯭ꯔꯤꯟ ꯇꯩꯅꯤꯡꯗ꯭ꯔꯥꯗꯤ ꯐꯥꯎꯟꯗꯦꯁꯟ ꯇꯩꯌꯣ
ꯑꯂꯩ ꯑꯗꯨꯅ ꯍꯦꯟꯅ ꯇꯟꯈ꯭ꯔꯦ
ꯀꯔꯤꯒꯤ ꯇꯜꯂꯤꯅꯣ
ꯈꯪꯗꯦꯅꯦ ꯃꯥꯏꯗ ꯁꯟꯁꯀ꯭ꯔꯤꯟꯒꯨꯝ ꯁꯟꯁꯀ꯭ꯔꯤꯟꯒꯨꯝꯕ ꯊꯥꯔꯗꯤ ꯂꯩꯕꯗꯨ ꯅꯨꯡꯉꯥꯏꯇꯦꯕ ꯌꯥꯝ ꯁꯥꯏꯌꯦꯕ
ꯑꯣ
ꯀꯔꯤ ꯇꯧꯕꯒꯤꯔ ꯈꯪꯗ꯭ꯔꯦꯅꯦ ꯑꯩꯁꯨ ꯑꯗꯨ ꯇꯩꯕ ꯌꯥꯗꯦꯅꯦ ꯑꯩꯁꯦ ꯇꯩꯔꯒ ꯊꯕꯛ ꯁꯨꯔꯁꯨ ꯌꯥꯗꯦꯕ
ꯑꯐꯕ ꯍꯥꯏꯕꯤꯌꯨꯔꯥ
ꯑꯥꯎ ꯍꯥꯏꯕꯤꯌꯣ ꯀꯔꯤ ꯇꯧꯁꯤꯔꯣ
ꯍꯥꯏꯕꯗꯤ ꯇꯩꯕ ꯃꯥꯟꯗꯕ ꯅꯪꯅ ꯑꯦꯇꯤꯌꯨꯠ ꯀꯨꯝꯕꯗꯣ ꯄꯥꯝꯗꯕ ꯅꯠꯇ꯭ꯔꯣ
ꯑꯧ ꯑꯁ ꯌꯥꯝ ꯁꯥꯏꯌꯦꯕ ꯃꯥꯏꯁꯦ ꯇꯩꯔꯗꯤ ꯂꯩꯕ ꯌꯥꯝ ꯅꯨꯡꯉꯥꯏꯇꯦꯕ
ꯍꯥꯏꯕꯤꯔꯒꯦꯁꯦ ꯇꯥꯔꯣ ꯋꯥꯇꯔꯃꯦꯂꯣꯟ ꯀꯨꯂꯤꯡ ꯁꯟꯁꯀ꯭ꯔꯤꯟ ꯑꯗꯨꯗꯣ ꯇꯩꯔꯣ ꯑꯗꯨꯗꯤ ꯅꯪ ꯐꯖꯅ ꯀꯨꯜ ꯇꯧꯔꯅꯤ ꯋꯥꯇꯔꯃꯦꯂꯣꯟ ꯀꯨꯂꯤꯡ ꯁꯟꯁꯀ꯭ꯔꯤꯟ ꯇꯩ ꯍꯥꯏꯕꯁꯨ ꯈꯪꯉꯣꯏ ꯑꯗꯨꯝ ꯄ꯭ꯔꯣꯇꯦꯛ ꯇꯧꯅꯕꯒꯤ ꯈꯛꯇꯪꯅꯦ ꯉꯧꯁꯨ ꯉꯧꯊꯣꯛꯑꯣꯏ ꯁꯨꯝ ꯁꯟꯁꯀ꯭ꯔꯤꯟꯗꯣ ꯄ꯭ꯔꯣꯇꯦꯛ ꯇꯧꯅꯕꯒꯤ ꯈꯛꯇꯪ ꯑꯗꯨꯗꯣ ꯌꯥꯝ ꯐꯔꯕꯅꯦ ꯍꯥꯏꯗꯤ ꯇꯩꯔꯀꯥꯟꯗ ꯏꯪ ꯏꯪ ꯂꯥꯎꯕꯗꯣ ꯑꯗꯨꯒ ꯌꯥꯝꯅ ꯅꯞꯁꯟꯕ ꯅꯠꯇꯕ ꯑꯩꯁꯨ ꯅꯍꯥꯟ ꯇꯩꯔꯝꯃꯦ ꯍꯟꯗꯛꯄꯨꯗꯤ ꯄꯂꯝꯒꯤ ꯑꯣꯏꯅ ꯑꯃꯨꯛ ꯁꯤꯖꯤꯟꯅꯔꯦ ꯑꯩꯁꯨ ꯑꯃꯨꯛ ꯂꯩꯒꯦ ꯈꯜꯂꯤꯅꯦ ꯄꯂꯝꯒꯤꯗꯣ ꯑꯗꯨꯝ ꯁꯤꯖꯤꯟꯅꯩ ꯎꯝ ꯋꯥꯇꯔꯃꯦꯂꯣꯟꯒꯤꯗꯣ ꯅꯪꯒꯤ ꯄꯛꯑꯝꯗꯧ ꯃꯥꯜꯂꯦ ꯇꯩꯔꯣ
ꯁꯤꯖꯤꯟꯅ ꯂꯧꯅꯤꯡꯉꯥꯏꯁꯨ ꯀꯔꯤ ꯍꯥꯏꯁꯤꯔꯥ ꯁꯤꯖꯤꯟ ꯅꯠꯇꯦ ꯁꯤꯖꯤꯟꯅꯕꯗꯨ ꯁꯤꯖꯤꯟꯅꯗꯕꯅꯤꯅ ꯀꯔꯤꯅ ꯐꯒꯦ ꯍꯥꯏꯕꯗꯨ ꯈꯪꯗꯦꯕ
ꯎꯝ
ꯑꯗꯨꯅ ꯂꯩꯕꯤꯔꯒ ꯑꯩ ꯑꯃꯨꯛ ꯇꯩꯔꯒ ꯅꯨꯡꯉꯥꯏꯇ꯭ꯔꯗꯤ ꯎꯝ ꯄꯩꯁꯥꯗꯣ ꯃꯥꯡꯉꯦꯕ
ꯀꯦꯃꯤꯀꯦꯜ ꯏꯕ ꯃꯈꯩꯗꯣ ꯄꯥꯒꯗꯕꯅꯦ ꯑꯣꯏꯂꯤ ꯁ꯭ꯀꯤꯟ ꯅꯪꯒꯤ ꯑꯣꯏꯂꯤ ꯁ꯭ꯀꯤꯟ ꯑꯣꯏꯕ꯭ꯔꯣ ꯑꯣꯏꯂꯤ ꯁ꯭ꯀꯤꯟ ꯑꯣꯏꯔꯗꯤ ꯑꯗꯣ ꯋꯥꯇꯔꯃꯤꯜꯂꯣꯟ ꯀꯨꯂꯤꯡ ꯁꯟꯁꯀ꯭ꯔꯤꯟꯗꯣ ꯂꯧꯔꯣ ꯆꯞ ꯆꯥꯔꯅꯤ ꯇꯩ ꯍꯥꯏꯕ ꯁꯨ ꯁꯨꯈꯪ ꯈꯪꯉꯣꯏ ꯅꯪꯅ ꯇꯩꯔ ꯃꯇꯨꯡꯗ ꯑꯦꯞꯖꯣꯔꯞ ꯊꯨꯅ ꯇꯧ ꯏꯪꯁꯨ ꯏꯪꯉꯅꯤ ꯑꯃꯇ ꯉꯧꯁꯨ ꯉꯧꯊꯣꯛꯑꯣꯏ
ꯁꯟꯁꯀ꯭ꯔꯤꯟ ꯅꯠꯇꯕ ꯀ꯭ꯔꯤꯝꯒꯨꯝꯕꯗꯤ
ꯀ꯭ꯔꯤꯝꯒꯨꯝꯕꯗꯤ ꯅꯪꯒꯤ ꯑꯣꯏꯂꯤ ꯏꯁꯀꯤꯟ ꯑꯣꯏꯇꯥꯔꯗꯤ ꯑꯗꯨꯝ ꯄꯣꯟꯁ ꯀꯤ ꯒꯨꯝꯕꯁꯨ ꯅꯥꯏ ꯀ꯭ꯔꯤꯝ ꯗꯦ ꯀ꯭ꯔꯤꯝ ꯂꯩꯕꯅꯦ ꯑꯣꯏꯂꯤ ꯏꯁꯀꯤꯟꯒꯤ ꯅꯪꯅ ꯑꯗꯨꯗ ꯎꯝ ꯀꯣꯁꯃꯦꯇꯤꯛ ꯗꯨꯀꯥꯟꯗ ꯆꯪꯕ ꯀꯥꯟꯗ ꯍꯥꯏꯌꯣ꯫ ꯑꯣꯏꯂꯤ ꯁ꯭ꯀꯤꯟ ꯑꯣꯏꯕ ꯑꯗꯨꯒꯤ꯫ ꯎꯝ ꯑꯣꯏꯂꯤ ꯁ꯭ꯀꯤꯟ ꯑꯣꯏꯕꯒꯤ ꯃꯤꯠ ꯃꯦꯠ ꯑꯦꯝ ꯑꯦ ꯗꯕꯜ ꯇꯤ ꯏ ꯑꯗꯨꯒꯤ ꯗ ꯄꯤꯌꯣ ꯍꯥꯏꯌꯣ ꯑꯗꯨꯗꯤ꯫ ꯃꯣꯏꯅ ꯑꯐꯕ ꯄꯤꯔꯛꯑꯅꯤ꯫ ꯀꯥꯟꯅꯕ ꯑꯣꯏꯂꯤ
ꯍꯥꯏꯗꯤ ꯑꯁ ꯃꯥꯏꯗ ꯀ꯭ꯔꯤꯝꯇ ꯇꯩꯗꯦꯕ ꯂꯤꯞ ꯁ꯭ꯇꯤꯛꯀ ꯃꯁꯀ꯭ꯔꯥꯒ ꯇꯩꯔꯗꯤ ꯂꯣꯏꯔꯦꯕ ꯀꯔꯤꯝꯇ ꯇꯩꯗꯦꯕ꯫
ꯎꯝ ꯁꯤꯝꯄꯜ ꯂꯤꯕꯤꯡ ꯍꯥꯏ ꯊꯤꯡꯀꯤꯡ
ꯑꯁ ꯀꯥꯏꯗꯒꯤ ꯍꯥꯏ ꯊꯤꯡꯀꯤꯡ ꯅꯣꯍꯦ꯫ ꯍꯥꯏ ꯊꯤꯡꯀꯤꯡ ꯇꯧꯗꯕꯒꯤꯅꯦ ꯍꯧꯖꯤꯛꯁꯦ ꯌꯥꯝ ꯋꯥꯔꯤꯁꯦ ꯑꯩ꯫ ꯌꯥꯗꯔꯦ꯫ ꯇꯩꯅꯤꯉꯥꯏꯁꯨ ꯁꯧꯒ꯭ꯔꯤ ꯆꯥꯏ꯫
ꯑꯣ
ꯁꯧꯒ꯭ꯔꯤꯒ ꯈꯥꯃꯦꯟ ꯑꯈꯥꯕꯗꯣ
ꯎꯝ
ꯑꯗꯨꯒ ꯆꯥꯔꯦ꯫ ꯉꯥ ꯑꯇꯥꯎꯕ ꯑꯃꯒ
ꯑꯥ ꯍꯥꯎꯔꯦꯅ
ꯍꯥꯎ ꯇꯦꯗ ꯆꯥꯕ ꯆꯪꯗꯦꯗ꯫
ꯑꯩꯗꯤ ꯃꯌꯥꯝ ꯆꯥ
ꯆꯥꯛꯁꯤ ꯆꯥꯕ ꯅꯨꯡꯉꯥꯏꯇꯦꯕ꯫ ꯀꯔꯤꯒꯤꯔ ꯈꯪꯗꯦ ꯑꯁ ꯑꯩ ꯑꯩ ꯊꯕꯛ ꯁꯨꯕ ꯃꯐꯝꯗ ꯂꯩꯕ ꯀꯥꯟꯗꯗꯤ ꯍꯤꯟꯖꯥꯡ ꯍꯥꯎꯗ꯭ꯔꯁꯨꯀꯣ ꯆꯥꯛ ꯌꯥꯝ ꯌꯥꯝ ꯆꯥꯏ ꯌꯦꯕ ꯈꯪꯗꯦ ꯀꯔꯤꯒꯤꯔ ꯌꯨꯝ ꯗ ꯂꯥꯛꯑꯒ ꯆꯥꯛ ꯍꯤꯟꯟꯖꯥꯡ ꯍꯥꯎꯔꯁꯨ ꯆꯥꯛ ꯆꯥꯕ ꯌꯥꯗꯦꯕ꯫
ꯎꯝ
ꯌꯦꯟꯒꯨꯝꯕ ꯊꯣꯡꯔꯁꯨ ꯆꯥꯕ ꯌꯥꯗꯦꯕ ꯀꯔꯤ ꯇꯧꯕꯒꯤꯔ ꯈꯪꯗꯦ?
ꯎꯝ ꯅꯣꯅꯦꯗ ꯂꯩ꯫ ꯑꯥ ꯅꯪꯅ ꯊꯕꯛ ꯁꯨꯔꯕ ꯃꯐꯝꯗꯨꯗꯤ ꯆꯥꯛ ꯆꯥꯕ ꯍꯥꯎ ꯅꯨꯉꯥꯏꯕ꯭ꯔꯣ?
ꯅꯨꯡꯉꯥꯏꯌꯦ ꯑꯗꯨꯗꯨꯗꯤ ꯃꯊꯦꯜ ꯃꯊꯦꯜ ꯆꯥꯕꯅꯤꯅ
ꯆꯥꯕꯗ ꯌꯥꯝ ꯅꯨꯡꯉꯥꯏ ꯑꯁ ꯌꯥꯝ ꯃꯤꯁ ꯇꯧꯋꯦ ꯑꯩꯈꯣꯏꯒꯤꯁꯨ
ꯎꯝ ꯑꯃꯗꯣ ꯂꯩꯔꯤꯕꯣ ꯍꯧꯖꯤꯛꯐꯥꯎ?
ꯀꯅꯥꯔꯣ ꯄꯥꯈꯪꯗꯨꯔꯣ?
ꯑꯧ
ꯄꯥꯈꯪꯗꯣ ꯑꯣꯡ ꯃꯥꯗꯤ ꯂꯩꯕꯅꯦ꯫ ꯍꯣꯇꯦꯜ ꯑꯅꯥꯎꯕꯗ ꯊꯕꯛ ꯁꯨꯔꯝꯕꯅꯦ
ꯅꯪ ꯃꯣꯃꯣ ꯁꯦꯝꯕ ꯍꯥꯏꯌꯦꯅꯀꯣ
ꯍꯩꯌꯦ ꯁꯦꯝꯃꯒ ꯆꯥꯁꯦ
ꯁꯦꯝꯃꯒ ꯆꯥꯁꯦ ꯀꯃꯥꯏꯅ ꯁꯦꯝꯕꯅꯣ
ꯑꯁ ꯑꯗꯨꯝ ꯁꯦꯝꯕꯅꯦꯗ ꯊꯥꯎ ꯊꯥꯎꯗ ꯑꯃꯨꯛ ꯉꯧꯔꯅꯦ ꯄꯦꯠꯁꯇꯨ ꯆꯣꯞꯄꯤꯡ ꯇꯧꯔꯒ ꯑꯥ ꯆꯅꯥꯝ ꯍꯥꯞꯄꯅꯤ ꯁꯤꯡ ꯍꯥꯞꯄꯅꯤ ꯑꯗꯨꯒ ꯃꯤꯛꯁ ꯇꯧꯔꯒ ꯃꯔꯣꯏ ꯍꯥꯞꯄꯅꯤ
ꯎꯝ
ꯑꯗꯨꯝ ꯃꯤꯛꯁ ꯑꯗꯨꯝ ꯆꯤꯀꯟ ꯍꯥꯞꯄꯒ ꯃꯤꯛꯁ ꯇꯧꯔꯒ ꯑꯗꯨꯝ ꯊꯥꯎꯗ ꯈꯔ ꯌꯩꯔꯒ ꯑꯗꯨꯝ ꯇꯧꯕꯅꯦꯗ
ꯎꯝ ꯎꯝ
ꯍꯌꯦꯡ ꯆꯥꯁꯦ ꯑꯩꯈꯣꯏꯁꯨ ꯁꯟꯗꯦꯒꯨꯝꯕꯗ ꯁꯟꯗꯦꯗ
ꯆꯥꯅꯕꯗꯨꯁꯨ ꯃꯤ ꯌꯥꯝꯃꯟꯗꯅ ꯄꯩꯁꯥ ꯄꯨꯊꯣꯛꯅꯕ ꯂꯩꯇꯦꯅꯦ
ꯑꯗꯨꯅ ꯂꯎꯔ ꯃꯦ
ꯑꯗꯨꯅꯦ ꯑꯗꯨꯏ ꯁꯔꯨꯛ ꯆꯥꯗꯕꯤꯗ ꯁꯤꯡꯖꯨ ꯃꯦꯒꯤꯔ ꯀꯩꯔꯥ ꯑꯗꯨꯝ ꯍꯧꯔ ꯆꯥꯕꯅ ꯈꯋꯥꯏ ꯕꯦꯁꯅꯦ ꯑꯗꯨ ꯆꯥꯔꯗꯤ ꯃꯤ ꯂꯣꯏꯅꯃꯛꯀꯤ ꯇꯥꯡꯍꯟꯅꯤꯡꯕ ꯑꯃꯨꯛ ꯑꯩꯈꯣꯏꯁꯨ ꯐꯥꯎꯔꯛ ꯀꯅꯤ ꯈꯤꯇꯪ ꯈꯤꯇꯪ ꯑꯣꯏꯔꯁꯨ ꯆꯥꯍꯟꯅꯤꯡꯒꯅꯤ ꯑꯗꯨꯗꯤ ꯄꯩꯁꯥ ꯃꯌꯥꯝ ꯆꯠꯂꯅꯤ
ꯄꯩꯁꯥ ꯌꯥꯝ ꯆꯠꯄꯅꯦ ꯃꯣꯏꯗꯥ ꯑꯗꯨ ꯂꯧꯔꯅꯤ ꯄꯤꯌꯥꯁ ꯂꯧꯔꯅꯤ ꯊꯥꯎꯗꯣ ꯑꯃꯨꯛ ꯂꯧꯎꯔꯅꯤ ꯑꯁꯤ ꯑꯍꯨꯝ ꯂꯩꯔꯗꯤ ꯌꯥꯔꯦꯕ
ꯎꯝ
ꯑꯩꯈꯣꯏꯗꯤ ꯆꯤꯛꯀꯟ ꯍꯥꯞꯇꯔꯁꯨ ꯌꯥꯏ ꯑꯦ
ꯎꯝ ꯑꯩꯗꯤ ꯆꯤꯛ ꯀꯟꯅ ꯍꯥꯞꯄ ꯆꯥꯅꯤꯡꯉꯦ
ꯆꯤꯀꯟ ꯆꯤꯀꯟ ꯍꯥꯞꯅꯤ ꯍꯥꯏꯔꯗꯤ ꯆꯤꯀꯟꯗꯣ ꯑꯣ ꯇꯪꯈꯥꯏꯒꯨꯝꯕ ꯂꯧꯔꯗꯤ
ꯎꯝ ꯅꯣꯡꯃꯥ ꯆꯥꯔꯁꯦ
ꯇꯪꯈꯥꯏꯁꯨ ꯌꯥꯝꯒꯅꯤ ꯇꯪꯈꯥꯏꯗꯣ ꯀꯦꯖꯤ ꯇꯪꯈꯥꯏꯗꯣ ꯂꯣꯏꯅ ꯍꯥꯞꯄꯗꯤ ꯆꯤꯀꯟ ꯉꯥꯛꯇ ꯉꯥꯏꯔꯅꯤ
ꯎꯝ
ꯄꯋꯥ ꯑꯃꯒꯨꯝꯕ ꯍꯥꯞꯄꯗꯤ ꯆꯞ ꯆꯥꯔꯅꯤ ꯑꯩꯈꯣꯏꯗꯤ ꯑꯩꯈꯣꯏꯅ ꯍꯥꯞꯄꯗꯨꯗꯤ ꯈꯤꯇꯪꯅꯦꯕ ꯍꯥꯞꯞꯗꯣ ꯆꯤꯛꯀꯟꯒꯤ ꯏꯁꯀꯤꯟꯗꯨ
ꯎꯝ
ꯑꯗꯨ ꯈꯛꯇꯅꯦꯕ ꯍꯥꯕ ꯑꯩꯈꯣꯏꯒꯤ
ꯎꯝ
ꯏꯁꯀꯤꯟꯗꯨꯅ ꯎꯝ ꯏꯁꯀꯤꯟꯗꯨꯅ ꯍꯥꯎꯋꯦꯕ
ꯑꯣ
ꯑꯗꯨꯅ ꯍꯥꯎꯋꯦꯕ
ꯍꯥꯎꯁꯨ ꯍꯥꯎꯔꯦ ꯑꯗꯨ ꯀꯩꯅꯣꯁꯨ ꯇꯧꯔꯦ ꯁꯦꯞꯁꯨ ꯑꯣꯏꯔꯦ
ꯎꯝ ꯃꯇꯨꯝ ꯉꯥꯛꯇ ꯍꯥꯞꯄꯅꯦ ꯑꯩꯈꯣꯏꯗꯤ
ꯅꯣꯡꯃ ꯕꯖꯔꯀꯨꯝꯕ ꯀꯥꯟꯗ ꯑꯃꯨꯛ ꯆꯥꯕꯅꯦ ꯃꯣꯃꯣꯗ ꯆꯪꯉꯒ
ꯑꯩꯁꯦ ꯁꯤꯗ ꯂꯩꯕꯅꯤꯅ ꯆꯥꯕ ꯍꯧꯖꯤꯛꯀꯥꯟꯁꯤ ꯆꯥꯕ ꯐꯪꯗꯕꯅꯤꯅꯦ ꯑꯩ ꯌꯥꯝ ꯆꯥꯅꯤꯡꯕꯅ ꯆꯥꯅꯤꯡꯕꯅ ꯂꯣꯏꯔꯦ
ꯀꯌꯥ ꯄꯤꯒꯦ ꯆꯤꯛꯀꯟ ꯃꯣꯃꯣꯗꯣ ꯂꯨꯄꯥ ꯆꯥꯝꯃꯒꯤ ꯀꯌꯥ ꯄꯤꯒꯦ
ꯄꯤꯁ ꯇꯔꯥ ꯄꯤꯌꯦ
ꯆꯥꯎꯕꯔꯣ
ꯑꯇꯩ ꯑꯩꯈꯣꯏꯒꯤꯗꯤ ꯑꯗꯨꯃꯥꯏ ꯑꯩꯈꯣꯏ ꯑꯩꯈꯣꯏꯅ ꯑꯥ ꯂꯩꯕꯗꯣ ꯑꯩꯈꯣꯏꯅ ꯅꯍꯥꯟ ꯂꯩꯕꯗꯣ ꯑꯗꯨꯗꯤ ꯑꯗꯨꯃꯥꯏꯅ ꯇꯧꯋꯦꯕ ꯇꯔꯥꯒꯤ ꯑꯦ ꯑ ꯆꯥꯝꯃꯒꯤ ꯇꯔꯥ ꯇꯧꯋꯦꯕ
ꯎꯝ
ꯐꯤꯐꯇꯤꯒꯤꯅ ꯃꯉꯥ ꯑꯗꯨꯝ ꯍꯥꯐ ꯑꯗꯨꯝ ꯂꯩꯌꯦ ꯑꯗꯨꯒ ꯍꯧꯖꯤꯛ ꯀꯥ ꯅꯍꯥꯟ ꯑꯩꯈꯣꯏ ꯑꯇꯣꯞꯄꯒꯤ ꯔꯦꯁꯇꯨꯔꯦꯟꯗ ꯆꯥꯕ ꯆꯠꯂꯦꯕ
ꯎꯝ
ꯑꯗꯨ ꯑꯦꯠ ꯄꯤꯁ ꯈꯛꯇꯅꯦ ꯍꯥꯞꯄ
ꯎꯝ
ꯃꯥꯒꯤꯗꯤ ꯍꯥꯎꯁꯨ ꯍꯥꯎꯇꯦ
ꯎꯝ
ꯃꯣꯏꯒꯤꯗꯤ ꯑꯁ ꯀꯔꯤꯔꯥ ꯃꯁꯥꯂꯥꯒꯨꯝꯕ ꯌꯥꯝ ꯍꯥꯞꯄꯦꯕ
ꯎꯝ
ꯀꯥꯔꯤꯔ ꯈꯪꯗꯦ ꯃꯁꯂꯥꯒꯨꯝꯕ ꯍꯥꯞꯄꯗꯣ ꯍꯥꯎꯇꯦꯕ
ꯎꯝ
ꯑꯩꯈꯣꯏꯒꯤꯅ ꯑꯩꯈꯣꯏꯅ ꯇꯧꯕꯗꯨꯅ ꯏꯆꯝ ꯆꯝꯕ
ꯎꯝ
ꯂꯥꯁꯨ ꯍꯥꯞꯇꯦ ꯆꯧꯒꯨꯝꯕꯗꯨꯁꯨ ꯃꯁꯂꯥ ꯍꯥꯞꯇꯦꯕ
ꯎꯝ
ꯀꯣꯕꯤ ꯍꯥꯞꯄꯅꯤ ꯒꯖꯥꯔ ꯍꯥꯞꯄꯅꯤ ꯄꯤꯌꯥꯖ ꯍꯥꯞꯄꯅꯤ ꯆꯤꯂꯤ ꯍꯥꯞꯄꯅꯤ ꯑꯗꯨꯒ ꯊ ꯀꯨꯝꯒ ꯑꯩꯖꯅꯃꯇꯣꯒ ꯍꯥꯞꯄꯗꯤ ꯂꯣꯏꯔꯦꯕ ꯆꯧꯎꯗꯨ ꯑꯗꯨꯝ ꯁꯣꯌꯥ ꯁꯣꯁ ꯍꯥꯞꯀꯅꯤ ꯑꯇꯩꯗꯤ ꯍꯥꯞꯇꯦ ꯃꯥ ꯑꯇꯣꯞꯄꯁꯤꯡꯗꯤ ꯃꯁꯂꯥꯒꯨꯝꯕ ꯀꯔꯤ ꯀꯔꯥ ꯌꯥꯝ ꯍꯥꯞꯄꯦꯕ
ꯍꯥꯎꯔꯝꯗꯧ ꯃꯥꯜꯂꯦ ꯆꯥꯅꯤꯡꯉꯦ
ꯆꯥꯅꯤꯡꯕꯅ ꯂꯣꯏꯔꯦ ꯑꯩꯁꯨ ꯑꯁ ꯑꯩꯗꯤꯀꯣ ꯑꯗꯨ